ꯍꯂꯣ ꯗ ꯃꯣꯔꯅꯤꯡ ꯇꯥꯏ ꯀꯣꯠꯇꯗꯅꯥ
ꯍꯣꯏ ꯇꯥꯏ
ꯑꯣ ꯆꯥꯛ ꯆꯥꯕ ꯂꯣꯏꯗ ꯉ ꯂꯩ ꯅꯣꯏꯗꯤ ꯆꯥꯔꯨꯄꯣ
ꯆꯥꯗ꯭ꯔꯤꯗ
ꯊꯦꯡꯉ ꯍꯦ
ꯍ
ꯊꯦꯡꯅ ꯑꯣ ꯃꯥꯂꯦ ꯃꯥꯂꯦ ꯣꯔꯤꯟꯕ꯭ꯔꯥ
ꯍꯣꯏ
ꯑꯣ ꯀꯔꯝꯕ ꯇꯤꯝ ꯁꯞꯄꯣꯔꯠ ꯇꯧꯕ꯭ꯔꯥ
ꯑꯩꯔꯣ
ꯍꯣꯏ
ꯉꯔꯥꯡꯗꯨ ꯏꯪꯂꯦꯟꯒ ꯀꯩꯅꯣ ꯕꯦꯜꯖꯤꯌꯝ
ꯑꯣ
ꯌꯦꯗ ꯄ꯭ꯔꯕꯣ
ꯑꯩꯗꯤ ꯅꯨꯡꯗꯥꯡꯗꯤ ꯌꯦꯡꯗꯦ ꯑꯩꯗꯤ ꯀꯩꯅꯣ ꯑ ꯔ ꯅꯜꯗ ꯑꯗꯨꯒ ꯃꯦꯁꯤꯒꯤ ꯃꯦꯁ ꯈꯛꯇꯁꯨ ꯌꯦꯡꯕ
ꯎ ꯀ ꯀꯨꯏꯟ ꯁꯪ ꯆꯔꯒꯦ
ꯥ ꯆ ꯍꯥꯏ ꯍ ꯍꯐꯌꯥꯅ ꯂꯩꯅꯤꯅ ꯗ ꯆꯥ
ꯑꯣ ꯀꯣꯂꯦꯖꯀꯥꯔꯤꯕ
ꯍꯥꯥ
ꯀꯣꯂꯦꯖ ꯀꯥꯔꯤꯕꯣ ꯍꯥꯏꯕ
ꯁꯤꯤ ꯂꯣꯏꯦ ꯂꯁꯤ
ꯑꯣ
ꯃꯥꯁ ꯍꯥꯏꯗꯤ ꯄꯗ ꯍꯟꯗꯛꯇꯤ ꯇꯝꯃꯔꯣꯏ
ꯑꯣ ꯑꯩꯒꯤꯅ
ꯅꯪꯗꯤ ꯑ ꯀꯔꯤ ꯇꯧꯕ꯭ꯔꯥ ꯍꯥꯏꯗꯤ ꯀꯣꯂꯦꯁ ꯀꯥꯕ꯭ꯔ ꯅꯠꯇ꯭ꯔꯒ ꯑꯣ ꯁꯦꯃꯤꯁꯇꯔꯒꯤ ꯑꯔ
ꯐꯤꯞ
ꯑꯣ ꯑꯦꯅꯤꯀꯣ
ꯍꯣꯏ
ꯑ ꯈꯣꯏ ꯨꯅꯤ ꯑꯣꯏꯅꯦ
ꯃꯥꯅꯦ ꯃꯥꯅꯦ
ꯑꯇ ꯔꯝꯕ ꯄꯣꯂꯦ
ꯖꯤ ꯑ ꯑꯦꯝꯗ
ꯑꯣ ꯑ ꯁꯣꯖꯤ
ꯑꯣ ꯍꯧꯖꯤꯛ ꯍꯧꯖꯤꯛꯁꯨ ꯑꯗꯨꯝ ꯀꯥꯔꯤꯕꯣ ꯅ
ꯍꯥꯥ
ꯍꯧꯖꯤꯛ ꯍꯧꯖꯤꯛꯁꯨ ꯑꯗꯨꯝ ꯀꯥꯔꯤꯕꯣ ꯍꯥꯏꯕ ꯇꯤ ꯑꯦꯝꯗ
ꯅꯣꯏꯦꯗꯗ ꯑꯩꯗꯤ
ꯑ
ꯕꯤ ꯑꯦ ꯂꯣꯏꯔꯦ ꯑꯩꯅ ꯀꯣꯂꯖꯀꯤꯗꯣ ꯇꯝꯗꯕ ꯊ꯭ꯔꯤ ꯌꯔꯁꯇꯒꯤ ꯂꯣꯏꯁꯟꯂꯕ ꯑꯗꯨꯒꯤ ꯏꯃꯥꯟꯅꯕꯤ ꯍꯣꯏ ꯑꯩꯒꯤ ꯕꯦꯠꯁ ꯈꯔꯗꯤ ꯑ ꯀꯃ ꯃꯥꯂꯦ ꯍꯧꯖꯤꯛ ꯐꯥꯎ ꯑꯆꯅ
ꯃꯥꯅꯦ
ꯑꯣ ꯑꯣ
ꯅꯪꯁꯨ ꯑꯥꯔꯖ ꯂꯑꯣ
ꯍꯣꯏ ꯀꯔꯝꯕ ꯗꯤꯄꯥꯔꯠꯃꯦꯟ
ꯏꯀꯣꯅꯣꯃꯤꯛꯁ
ꯑꯣ ꯑꯩꯅ ꯖꯤꯑꯣꯒ꯭ꯔꯥꯐꯤ ꯂꯧꯕ ꯅꯨꯡꯉꯥꯏꯔꯕꯗꯤ ꯍꯟꯗꯛꯇꯤ ꯂꯝꯕꯤꯁꯨ ꯁꯥꯈ꯭ꯔꯕꯅꯤꯅ ꯅꯍꯥꯟ ꯑꯩꯈꯣꯏ ꯂꯩꯕ ꯃꯇꯝꯗꯗꯤ ꯑꯣ ꯅꯣꯏ ꯑꯦꯇꯦꯟꯗꯦꯟꯁ ꯏꯁꯇ꯭ꯔꯤꯛ ꯇꯧꯗꯕ꯭ꯔꯣ
ꯇꯧꯔꯤ ꯇꯧꯋꯦ ꯑꯗꯨꯝ
ꯎꯝ ꯍꯣꯏ ꯑꯩꯈꯣꯏꯁꯨ ꯀꯥꯅꯦꯗ ꯒ ꯐꯤ ꯑꯦꯇꯦꯟꯗꯦꯟꯁ ꯂꯧꯗꯦ ꯑꯗꯨ ꯑꯣꯏꯔꯁꯨ ꯃꯤ ꯈꯔꯗꯤ ꯑꯗꯨꯝ ꯔꯦꯒꯨꯂꯔ ꯑꯣꯏꯌꯦ
ꯑꯣ
ꯍꯣꯏ ꯑꯩꯁꯨ ꯀꯥꯗꯦ ꯔꯗ ꯂꯩꯕꯅ
ꯃꯁꯇꯦ ꯑꯗꯨꯗ ꯂꯩꯑꯌꯦ
ꯑꯣꯗꯤꯗꯤꯦ ꯎ ꯖꯤꯗꯃꯅꯕꯁꯤꯡ ꯍꯣꯁꯇꯦꯜꯗꯨꯅ ꯂꯩꯕꯅꯦ ꯍꯟꯗꯛꯇꯤ ꯅꯣꯏ ꯆꯠꯈ꯭ꯔꯕ ꯃꯥꯑꯣꯅꯦ
ꯅꯣꯏ ꯍꯣꯁꯇꯦꯜꯒꯤ ꯐꯤꯁꯇꯨ ꯊꯥ ꯑꯃꯗꯒꯤ ꯀꯌꯥꯔꯥ
ꯇꯨ ꯊꯥꯎꯖꯟ ꯁꯤꯛꯁ ꯍꯟꯗ꯭ꯔꯦꯠ
ꯑꯣ ꯑ ꯍꯥꯎ ꯀꯗ
ꯌꯥꯝ ꯍꯥꯎꯦ
ꯍꯣꯏ
ꯀꯦ ꯆꯠꯇꯩꯅꯣ
ꯑꯗꯨꯝ ꯂꯩꯒꯅꯤ ꯅꯪꯒꯤ ꯍꯣꯁꯇꯥꯦꯜꯗ
ꯅꯣꯏ ꯏꯁ ꯅꯁꯥꯅ ꯆꯥꯛ ꯊꯣꯡꯉꯒ ꯆꯥꯕ꯭ꯔꯣ ꯅꯠꯇ꯭ꯔꯒ ꯃꯣꯏꯅ ꯄꯤꯕ꯭ꯔꯣ
ꯎꯝꯝ ꯑꯩ ꯅꯅꯥ ꯏꯁꯔꯦ ꯁ꯭ꯀꯨꯜꯒꯤ ꯕꯣꯔꯗꯤꯡꯅ ꯑꯣꯏꯕ
ꯑꯣ
ꯑꯩꯅ ꯁꯤꯗ ꯄꯥꯔꯠ ꯇꯥꯏꯝ ꯇꯧꯕꯒꯤ ꯋꯥꯔꯗ ꯑꯣꯏꯕꯒꯤ ꯑꯗꯨꯝ ꯊꯣꯡꯉꯒ ꯄꯤꯒꯗ ꯑꯩꯈꯣꯏꯒꯤ ꯐꯁ
ꯑꯗꯨ ꯅꯣꯏꯒꯤ ꯍꯧꯣꯇꯛꯁꯤꯦꯕꯨꯗꯤ ꯌꯥꯝ ꯍꯣꯡꯉꯦ ꯑꯩꯈꯣꯏꯗꯤ ꯁꯤꯗꯗꯤ ꯐꯥꯏꯚ ꯊꯥꯎꯖꯟ ꯐꯥꯏꯚ ꯍꯟꯗ꯭ꯔꯦꯗꯅꯦꯕ
ꯏꯁꯇꯣꯔꯤꯒꯤꯦ
ꯇꯃꯦ ꯅꯣꯏꯗꯤ ꯊꯦꯡꯅ ꯍꯧꯒꯠꯂꯁ ꯌꯥꯕ꯭ꯔꯥ
ꯑ ꯌꯥꯏꯗ
ꯆꯊ ꯆ ꯑꯕ꯭ꯔꯣ
ꯑꯗꯗ ꯑ ꯐꯔ ꯁꯇ ꯊꯥꯒꯨꯝꯕꯗ ꯑꯩꯈꯣꯏ ꯁꯤ ꯑ ꯁꯤꯛꯁ ꯁꯔꯇ ꯑꯣꯏꯔꯝꯒꯅꯤ
ꯍꯣꯏ ꯑꯗꯨ ꯑꯔꯝꯅꯦ
ꯁꯦꯀꯦꯟꯒꯨꯝꯕꯔꯥ ꯊꯥꯔꯠꯀꯨꯝꯕꯔꯥ ꯑꯣꯏꯔꯗꯤ ꯑꯩꯈꯣꯏ ꯁꯤꯛꯁ ꯑꯣꯏꯔꯅꯤ
ꯁꯤꯦꯠꯇꯗ
ꯎꯝ ꯅꯨꯡꯅꯦ ꯅꯨꯡꯉꯥꯏꯗꯅꯤꯗ ꯍꯥꯏꯗꯤ ꯂꯥꯏꯔꯤꯛ ꯇꯝꯅꯤꯡꯕꯁꯤꯡꯒꯤꯗꯤꯀꯣ
ꯑ
ꯐꯖꯅ ꯄꯥꯕ ꯌꯥꯏꯕ ꯍꯥꯏꯗꯤ ꯑꯦꯛꯖꯥꯝ ꯐꯔꯤꯛ ꯑꯣꯏꯕꯅꯤꯅ ꯂꯥꯏꯔꯤꯛ ꯄꯥꯅꯤꯡꯗꯕ ꯃꯤꯒꯤꯗꯤ ꯈꯔ ꯋꯥꯕꯅꯦ ꯑꯦꯖꯥꯡꯗꯁꯇꯦ ꯀꯣꯔꯕꯅꯤ ꯑ
ꯇ
ꯎ
ꯍꯟꯗꯛꯁꯦ ꯅꯣꯏ ꯑꯦꯖꯝ ꯂꯩꯕ꯭ꯔꯥ
ꯥꯏꯇꯗ ꯍꯟꯗꯦ
ꯎ ꯑꯩꯈꯣꯏꯁꯨ ꯃꯥꯔꯛꯁꯤꯠ ꯑꯃꯨꯛ ꯑꯦꯛꯆꯦꯟꯖ ꯇꯧꯅꯤꯉꯥꯏ ꯂꯩꯕ ꯁ꯭ꯀꯨꯜꯗꯨꯗ ꯑꯣ ꯂꯥꯛꯄꯗꯣ ꯅꯣꯏꯅ ꯑꯦꯛꯖꯥꯝ ꯂꯩꯌꯦ ꯑꯦꯛꯖꯥꯝ ꯂꯣꯏꯔꯒ ꯂꯥꯛꯑꯣ ꯍꯥꯏꯕ ꯅꯍꯥꯟꯗꯣ
ꯍꯟꯗꯛ ꯄꯤ ꯖꯤꯒꯤ ꯑꯦꯛꯖꯥꯝ ꯂꯩꯔꯤꯅꯦꯃꯤ
ꯎꯝ ꯎꯝ ꯑꯗꯨꯗ ꯍ ꯍꯣꯏ ꯑꯗꯨ
ꯅꯣꯏ ꯍꯣꯁꯇꯦꯜꯗꯤ ꯂꯩꯕ ꯅꯨꯡꯉꯥꯏꯌꯦꯅꯤꯅ
ꯑ ꯂꯥꯏꯕꯔꯤ
ꯎꯝ ꯁꯤꯗꯗꯤ ꯌꯥꯝꯁꯥꯏ ꯍ ꯑꯗꯨꯗꯤ ꯎ ꯌꯥꯝꯕꯅꯤꯅ
ꯎꯝ
ꯑꯗꯨꯕꯨ ꯄꯨꯈ꯭ꯔꯤꯒꯨꯝꯕꯗꯣ ꯄꯨꯈ꯭ꯔꯤ ꯂꯩꯕꯅꯤꯅ ꯑ ꯀꯥꯡꯉ ꯌꯥꯝꯃꯅꯤꯀꯣ ꯀꯝ ꯊ ꯊꯣꯛ꯭ꯔ ꯃ ꯊꯌꯥꯅꯒꯅꯤ ꯀ
ꯎꯝ
ꯀꯕꯤ ꯌꯥ ꯑꯃꯅꯤꯅꯤꯦ
ꯎꯗꯦ ꯏꯅꯤ ꯅꯒ꯭ꯔꯦ ꯍ ꯃꯛ ꯃꯛ ꯁꯤꯗ ꯀꯥꯄ ꯃꯥꯥꯂꯗ
ꯑ ꯂꯁꯤꯌꯥꯔ ꯀꯥꯄ ꯑꯃꯁꯨꯡ ꯊꯨꯡ ꯑꯇ ꯀꯥꯇꯔꯤꯅꯦ
ꯑꯣ
ꯎ ꯌꯥꯝ ꯆꯥꯡꯈ꯭ꯔꯕꯣ ꯑꯩꯈꯣꯏ ꯍꯣꯁꯄꯤꯇꯥꯜꯗ
ꯏꯈꯤꯇꯪꯗꯤꯇꯪꯗꯤ ꯑꯗꯣ ꯃꯄꯥꯟꯗꯒꯤ ꯎꯕ
ꯐꯃꯤꯂꯤꯒꯤ ꯀꯃꯥꯏꯅ ꯎꯕ꯭ꯔꯣꯅꯦ
ꯍꯥꯥ
ꯃꯄꯥꯟꯗꯒꯤ ꯎꯕ꯭ꯔꯕ
ꯍꯣꯏ ꯒꯦꯔ ꯍꯥꯡꯕ ꯃꯇꯝꯗ ꯎꯕ ꯎꯏꯔ ꯑꯩꯈꯣꯏ ꯏꯃꯥꯟꯅꯕ ꯍ ꯍꯛꯁꯦꯜꯗ ꯂꯩꯔꯤꯕ ꯃꯈꯣꯏꯒꯤ ꯏꯁꯇꯦꯇꯁꯇꯣ ꯑꯗꯨꯅ ꯐꯂꯛꯏ